ꯈꯤꯇ
ꯁꯦꯡꯅ ꯑꯗꯨꯝ ꯇꯥꯕ꯭ꯔꯥ ꯀꯔꯤꯕ ꯀꯩ ꯍꯥꯏꯅꯣ ꯇꯥꯗ꯭ꯔꯦ ꯍꯜꯂꯣ ꯀꯩ ꯍꯥꯏꯕꯅꯣ
ꯇꯥꯗ꯭ꯔꯣ ꯁꯥ ꯆ
ꯇꯥꯏꯌꯦ ꯇꯥꯏꯌꯦ
ꯆꯥꯛ ꯑꯥꯗ ꯆꯥꯔꯨꯗꯣꯏꯅꯦ ꯍꯥꯏꯔꯕ
ꯀꯔꯤ ꯍꯥꯏꯅꯣ ꯍꯣꯏ ꯍꯣꯏ ꯍꯣꯏ ꯆꯥꯛ ꯂꯥꯝꯃꯦ ꯂꯥꯛꯑꯣꯅ ꯍꯧꯖꯤꯛꯇ ꯀꯧꯔꯛꯑꯝꯕꯅꯦ
ꯅꯪꯗꯤ ꯆꯥ
ꯍꯣꯏꯃꯤ
ꯇꯥꯔꯕꯣ ꯇꯥꯕ꯭ꯔꯥ ꯇꯥꯔꯕꯣ ꯕꯥꯏ
ꯇꯥꯏ ꯇꯥꯏ ꯇꯥꯏ
ꯑꯧ ꯍꯥꯏꯔꯛ ꯑꯣ
ꯑꯩ ꯀꯥꯗ ꯂꯩꯅꯦ
ꯅꯨꯡꯉꯥꯏꯔꯤꯕ꯭ꯔꯣ
ꯎꯝ ꯏꯊꯟꯗ ꯂꯩꯗ ꯆꯥꯛ ꯆꯔ ꯆꯥꯛ ꯂꯣꯏꯔꯦ ꯂꯥꯛꯑꯣꯅ ꯀꯧꯔꯛꯑꯝꯕꯅꯦꯕ ꯍꯧꯖꯤꯛꯇ ꯎꯝ ꯃꯉꯣꯟꯗ ꯂꯣꯏ ꯃꯉꯣꯟꯗ ꯂꯣꯏ ꯅꯝꯍꯜꯂꯤꯅꯤꯗ ꯑꯩꯒꯤꯗꯣ ꯃꯥ ꯈꯔ ꯊꯨꯏꯅ ꯌꯥꯡꯈꯩꯃꯨꯛ ꯂꯣꯏꯈ꯭ꯔꯕꯅꯤ ꯅꯝꯕ
ꯅꯥꯏꯟꯇꯤꯃꯨꯛ ꯁꯨꯔꯕꯕ